ꯍꯜꯂꯣ
ꯇꯥꯥꯕ꯭ꯔꯣ ꯆꯦ
ꯇꯥꯔꯦ ꯇꯥꯔꯦ
ꯑꯃꯥ ꯃꯝ ꯇꯧꯅꯕꯁꯤꯗ ꯐꯕ ꯍꯥꯏꯗꯤ ꯑꯝ ꯑꯥ ꯀꯣꯜꯒꯤ ꯃꯇꯥꯡ ꯅꯨꯡꯗꯥꯡꯁꯦ ꯀꯩ ꯀꯩꯒꯤꯅꯣ ꯈꯪꯗꯦ ꯉꯥꯔꯥꯡꯁꯨ ꯌꯥꯗꯦꯕ ꯑꯃꯇ ꯍꯟꯗꯛ ꯌꯥꯔꯤꯉꯩꯁꯤ ꯑꯃ ꯃꯝ ꯇꯧꯍꯧꯕ
ꯑꯧ ꯁꯤꯁꯦ ꯌꯥꯝ ꯀꯨꯏꯅ ꯋꯥꯔꯤ ꯁꯥꯟꯅꯔꯁꯨ ꯑꯃꯨꯛ ꯌꯥꯗꯦꯀꯣ
ꯎꯝ ꯑꯗꯨꯅꯦ ꯀꯣꯜ ꯀꯨꯏꯅ ꯀꯨꯏꯅ ꯅꯝꯖꯟꯕꯗꯅꯦ ꯑꯩꯁꯦ ꯉꯔꯥꯡ ꯀꯣꯜ ꯑꯗꯨ ꯃꯌꯥꯝꯗꯒꯤ ꯗꯦꯡꯁ ꯀꯛꯆꯔꯁꯅꯣꯅ ꯌꯥꯗꯕꯗꯨꯗꯤꯀꯣ
ꯑꯥ ꯅꯪ ꯀꯌꯥ ꯁꯨꯔꯒꯦ
ꯑꯩꯒꯤ ꯁꯤꯒ ꯆꯦꯒ ꯁꯥꯟꯅꯈꯤꯕꯗꯣ ꯁꯚꯦꯟꯇꯤꯟ ꯁꯨꯔꯤꯔꯥ ꯁꯤꯛꯁꯇꯤꯟꯔꯥ ꯁꯚꯦꯟꯇꯤꯟꯔꯥ ꯀꯩꯅꯣꯝ ꯑꯣꯏꯕꯅꯦ ꯑꯗꯨꯗꯨꯅ ꯀꯣꯜ ꯑꯍꯨꯝ ꯃ꯭ꯔꯤꯗꯤ ꯌꯥꯗ꯭ꯔꯥꯕꯅꯦ
ꯎꯝ ꯑꯗꯨꯏꯁꯨ ꯑꯗꯨꯝ ꯄꯥꯔꯝꯃꯥꯅꯤꯅꯦ
ꯎꯝ ꯁꯥꯃꯤꯠꯇꯤ ꯇꯧꯈ꯭ꯔꯦ ꯑꯗꯣ
ꯎꯝ ꯑꯗꯨꯒ ꯀꯌꯥ ꯄꯨꯂꯞꯅ ꯀꯌꯥ ꯁꯨꯈ꯭ꯔꯥꯒꯦ
ꯍꯧꯖꯤꯛꯀꯤ ꯁꯥꯟꯅꯕꯗꯨꯒ ꯁꯤꯛꯁ ꯑꯥ ꯄꯩꯁꯥ ꯐꯪ ꯐꯪꯒꯗꯕꯕꯨꯗꯤ ꯑꯦꯂꯕꯦꯟ ꯇꯨꯌꯦꯜꯞ ꯑꯗꯨꯋꯥꯏꯗ ꯑꯗꯨꯝ ꯐꯪꯗꯣꯏ ꯑꯣꯏꯔꯝꯅꯤꯕ ꯑꯩꯒꯤ ꯑꯍꯨꯝ ꯃꯔꯤ ꯀꯛ ꯈ꯭ꯔꯕꯅꯤꯅ ꯑꯗꯣ ꯁꯨꯕꯒꯤꯗꯤ ꯁꯤꯛꯁꯇꯤꯟ ꯁꯚꯦꯟꯇꯤꯟ ꯁꯨꯃꯥꯏꯅ ꯁꯨꯔꯝꯃꯅꯤ
ꯎꯝ ꯅꯪ ꯀꯩꯅꯣ ꯇꯧꯕ꯭ꯔꯥ ꯀꯔꯤ ꯉꯔꯥꯡ ꯄꯩꯁꯥ ꯆꯪꯉꯛꯄ ꯅꯠꯇ꯭ꯔꯣ
ꯎꯝ ꯉꯁꯥꯏ ꯑꯌꯨꯛ ꯆꯪꯉꯦ
ꯑꯣ ꯉ ꯁꯥꯏꯔꯥ ꯑꯣ ꯉ ꯁꯥꯏ ꯑꯣꯏꯔ ꯃꯥꯜꯂꯦ ꯑꯩꯁꯨ ꯉꯔꯥꯡ ꯀꯥꯏ
ꯁꯤ ꯀꯌꯥ ꯀꯌꯥ ꯆꯪꯉꯛꯑꯒꯦ
ꯑꯩ ꯑꯩ ꯇꯔꯨꯛ ꯆꯪꯉꯦ
ꯃꯤ ꯇꯔꯨꯛ ꯀꯤ ꯍꯥꯏꯔꯥ
ꯅꯠꯇꯦ ꯆꯥꯇꯔꯨꯛ
ꯆꯥꯇ꯭ꯔꯨꯨꯛ
ꯑꯥ
ꯑꯥ ꯆꯥꯇ꯭ꯔꯨꯛꯅ ꯑꯍꯥꯟꯕꯔꯣ ꯍꯥꯏꯗꯤ ꯀꯌꯥꯔꯛ ꯐꯪꯈ꯭ꯔꯒꯦꯕ
ꯀꯩꯝ ꯆꯠꯇ꯭ꯔꯣ ꯑꯩꯕ ꯑꯩꯁꯨ ꯀꯣ ꯌꯥꯝ ꯌꯥꯗꯦꯕ ꯈꯪꯕ꯭ꯔꯥ
ꯑꯥ
ꯑꯗꯒꯤ ꯑꯍꯥꯟꯕꯗ ꯂꯨꯄꯥ ꯆꯍꯨꯝ ꯆꯪꯉꯦ
ꯎꯝ
ꯑꯗ ꯑꯅꯤꯁꯨꯕꯅ ꯆꯥꯝꯃꯔꯤ ꯑꯗꯨꯒ ꯍꯧꯖꯤꯛꯀꯤ ꯆꯍꯨꯝ ꯆꯥꯇ꯭ꯔꯨꯛꯀ
ꯗ ꯆꯦꯛ ꯀꯌꯥꯔꯛ ꯁꯥꯟꯅꯔꯒꯦ ꯃꯤ
ꯑꯩꯁꯨ ꯃꯤ ꯇꯔꯥꯡꯉꯥ ꯉꯔꯥꯡꯗ ꯑꯣꯏꯔꯝꯅꯤ ꯃꯤ ꯇꯔꯥꯡꯉꯥ ꯁꯨꯕꯗ ꯊꯥꯖꯤꯟꯈꯤꯕ ꯑꯩꯁꯨ ꯇꯔꯥ ꯇꯔꯨꯛ ꯇꯔꯥ ꯇꯦꯛꯂ ꯑꯣꯏꯔꯝꯅꯤ
ꯎꯝ ꯑꯗꯣ ꯆꯦꯒꯤ ꯀꯨꯟ ꯃꯤ ꯀꯨꯟ ꯁꯥꯟꯅꯕꯤꯗ ꯅꯠꯇ꯭ꯔꯣ ꯃꯤ ꯀꯨꯟ ꯕꯤꯁ꯭ꯋꯥꯒꯤꯗꯤ ꯊꯥꯔꯇꯤꯃꯨꯛ ꯁꯥꯟꯅꯅꯤ ꯍꯥꯏꯕꯅꯦꯕ
ꯑꯣ ꯊ꯭ꯔꯇꯤ ꯍꯥꯏꯕ꯭ꯔꯥ ꯃꯥꯒꯤ ꯊꯥꯔꯇꯤ ꯁꯨꯕ꯭ꯔꯣ ꯑꯩꯗꯤ ꯇ꯭ꯋꯦꯟꯇꯤꯈꯛ ꯂꯩꯌꯦ
ꯑꯩꯁꯨ ꯇ꯭ꯋꯦꯟꯇꯤ ꯈꯛ ꯂꯩ ꯑꯩꯒꯤꯗꯤ ꯁꯨꯃꯥꯏꯅ ꯇꯧ ꯑꯩꯒꯤꯗꯤ ꯃꯤ ꯏꯂꯚꯦꯟ ꯑꯋꯥꯏꯐꯥꯎꯀꯤ ꯐꯪꯉꯦꯕ ꯏꯂꯕꯦꯟ ꯏꯂ ꯇꯦꯟ ꯇꯦꯟ ꯑꯗꯨꯋꯥꯏꯕꯨ ꯏꯂꯚꯦꯟ ꯑꯗꯥꯋꯥꯏꯕꯨꯀꯤ ꯑꯣꯏꯗꯣꯏꯅꯦ ꯑꯗꯨꯗ ꯂꯨꯄꯥ ꯍꯥꯏꯗꯤ ꯄꯨꯂꯞꯅ ꯄꯨꯟꯁꯤꯜꯂꯗꯤ ꯂꯨꯄꯥ ꯂꯤꯁꯤꯡ ꯑꯃꯒ ꯆꯥꯃꯝ ꯃꯨꯛ ꯍꯣꯏ ꯑꯩ ꯌꯥꯝꯀꯛ ꯀꯣꯃꯥꯗꯒꯤꯗꯣ
ꯎꯝ ꯆꯞꯃꯥꯅꯩꯗ ꯑꯩꯒꯤꯖꯨ ꯑꯗꯨꯝ
ꯑꯝ
ꯑꯩꯁꯨ ꯑꯗꯨꯃꯥꯏꯅ ꯐꯪꯉꯦꯕ ꯄꯨꯂꯞ ꯄꯨꯟꯁꯤꯜꯂꯒ
ꯑꯗꯨꯒ ꯏꯂꯚꯦꯟꯗꯒꯤ ꯑꯗꯨꯝ ꯁꯤ ꯁꯚꯦꯟꯇꯤꯟꯐꯥꯎ ꯁꯥꯟꯅꯕ ꯀꯣꯜ ꯑꯅꯤ ꯑꯍꯨꯝꯗꯤ ꯌꯥꯏꯗꯅ ꯑꯗꯨꯗ ꯑꯗꯨꯒꯤꯗꯤ ꯐꯪꯗ꯭ꯔꯣ ꯑꯗꯣ ꯁꯤꯒꯤ ꯌꯥꯕꯁꯦ ꯑꯃꯨꯛ ꯀꯔꯤ ꯑꯇꯣꯞꯄ ꯍꯥꯏꯗꯤ ꯆꯦꯒꯤꯁꯨ ꯑꯃꯨꯛ ꯁꯥꯟꯅꯕꯒꯤ ꯑꯩꯉꯣꯟꯗ ꯐꯪꯉꯦ ꯍꯥꯏꯗꯅ ꯑꯗꯨꯒꯤ ꯑꯗꯨꯒꯨꯝꯕ ꯑꯇꯣꯞꯄ ꯈꯔꯥ ꯁꯥꯟꯅꯈꯤꯕꯩꯁꯨ ꯄꯨꯂꯞ ꯐꯪꯗꯣꯏꯅꯤ ꯑꯣꯏꯔꯝ ꯄꯨ ꯑꯩ ꯄꯩꯁꯥꯖꯦ ꯈꯪꯗꯦ ꯃꯦꯝꯥꯟ ꯇꯨꯃꯥꯟ ꯇꯥꯗꯦꯕ ꯍꯥꯏꯕ ꯏꯁꯥꯅ ꯁꯕꯃꯤꯠꯁꯦ ꯍꯥꯏꯕꯗꯤ ꯇꯧꯕꯗ ꯑꯗꯨꯝ ꯁꯪꯉ ꯁꯪꯉꯀꯥꯟ ꯇꯧꯕꯒꯤ ꯑꯃꯃꯨꯛ ꯇꯧ ꯑꯅꯤꯃꯨꯛ ꯇꯧ ꯇꯧꯕꯒꯤ ꯃꯦꯃꯥꯟ ꯇꯨꯃꯥꯟ ꯇꯥꯗꯕꯗꯣ
ꯍꯣꯏ ꯍꯣꯏ ꯑꯩꯁꯨ ꯇꯧꯏꯤꯅꯦ ꯑꯗꯨꯗꯣ ꯑꯗꯨꯅꯅꯦ ꯕꯤꯁꯣꯏꯔꯤꯌꯥ ꯏꯕꯥꯅꯤ ꯀꯌꯥꯔꯛ ꯁꯨꯔꯦ ꯀꯥꯏ ꯍꯪꯅꯩꯅꯤ
ꯑꯩ ꯂꯩ ꯀꯥꯎꯈꯔꯦ ꯑꯗꯨꯗꯣ ꯃꯣꯏ ꯃꯉꯥꯔ ꯇꯧꯕ ꯌꯥꯏꯒ ꯇꯧꯕꯗꯣ ꯏꯃꯥꯟꯅꯕꯤꯒꯩꯒ ꯇꯔꯨꯛꯔꯛ ꯁꯥꯟꯅꯕꯗꯗꯤ ꯌꯥꯏꯉꯣ
ꯇꯔꯨꯔꯛ ꯁꯥꯟꯅ ꯌꯥꯕ꯭ꯔꯥ
ꯑꯥ ꯏꯃꯥꯟꯅꯕꯤꯒꯩꯒ ꯑꯗꯣ ꯑꯇꯣꯞꯄꯗꯗꯤ ꯑꯗꯨꯝ ꯀꯣꯜ ꯌꯥꯅꯗꯕꯒꯤ ꯑꯗꯨꯝ ꯁꯥꯟꯅꯗꯕꯗꯣ
ꯍꯣꯏ ꯍꯣꯏ ꯑꯗꯨꯗꯣ ꯑꯣꯏꯔꯗꯤ ꯅꯪ ꯑꯗꯨ ꯇ꯭ꯋꯦꯟꯇꯤꯗꯣ ꯁꯃꯤꯠ ꯇꯧꯈ꯭ꯔꯒꯅꯦ
ꯎꯝ
ꯊꯥꯔꯇꯤ ꯊꯣꯛꯂꯛꯇꯣꯏ ꯃꯥꯜꯂꯦ ꯑꯩꯗꯤ
ꯍꯣꯏ ꯑꯩꯖꯨ ꯈꯜꯂꯤꯅꯦ
ꯑꯗꯨ ꯂꯥꯛ ꯇꯧꯗꯤ ꯃꯥꯜꯂꯦ
ꯑꯗꯨ ꯑꯣꯏꯔꯗꯤ ꯐꯔꯦ ꯗꯦꯠ ꯐꯤꯞꯇꯤꯟ ꯍꯪꯆꯤꯛꯐꯥꯎꯗꯤ ꯑꯗꯨꯝ ꯈꯔ ꯁꯥꯟꯅ ꯊꯣꯛꯑꯒ ꯄꯩꯁꯥ ꯈꯔ ꯐꯪꯍꯧꯕ
ꯎꯝ
ꯌꯥꯝꯗ꯭ꯔꯁꯨ ꯀꯩꯅꯣ ꯆꯦꯗꯤ ꯑꯥ ꯇꯨꯔ ꯆꯂꯣꯏ ꯗꯣ ꯆꯦ ꯍꯣꯏꯗꯤ ꯗꯤꯄꯥꯔꯠꯃꯦꯟꯒꯤ
ꯑꯁ ꯀꯥꯏꯗꯩꯅꯣꯗ ꯑꯩꯈꯣꯏ ꯆꯍꯤ ꯑꯅꯤ ꯁꯨꯖꯜꯂꯛꯑꯕꯁꯦ ꯇꯨꯔ ꯕꯣꯠꯅꯤꯒꯤ ꯇꯨꯔ ꯑꯝꯇ ꯆꯠꯇ꯭ꯔꯤ
ꯀꯩꯅꯣ ꯁꯨꯕꯤ ꯌꯥꯝꯅꯤꯉꯣ ꯃꯅꯥ ꯃꯁꯤꯡ ꯃꯌꯥꯝꯁꯦ
ꯑꯗꯨꯅ ꯍꯥꯏꯁꯦ ꯑꯗꯨ ꯍꯟꯗꯛꯁꯨ ꯌꯥꯎꯋꯦꯕ ꯍꯟꯗꯛꯁꯨ ꯀꯩꯅꯣ ꯑꯣꯔꯀꯤꯠ ꯌꯦꯡꯕ ꯆꯠꯂꯣꯅ ꯌꯥꯎꯋꯦꯕ ꯑꯃ ꯑꯗꯨꯒ ꯑꯗꯨꯝ ꯇꯣꯛꯈ꯭ꯔꯦ ꯑꯗꯨꯝ ꯄꯩꯈꯥ ꯑꯣꯏꯅ ꯑꯁꯤ ꯖꯤꯄꯤ ꯂꯝꯄꯥꯛꯇ ꯀꯣꯏꯔꯒ ꯂꯣꯏꯁꯟꯈ꯭ꯔꯦ ꯄꯟꯕꯤ ꯁꯤꯡꯕꯤ ꯈꯔ ꯊꯤꯔꯒ
ꯑꯩ ꯍꯟꯗ ꯌꯥꯝ ꯁꯥꯎꯅꯤꯡꯕ ꯆꯦꯍꯣꯏ ꯗꯤꯄꯥꯔꯠꯃꯦꯟꯒꯤ ꯑꯣꯖꯥ ꯑꯃ ꯔꯥꯙꯥ ꯀꯩꯅꯣꯝ ꯍꯥꯏꯗꯥꯏꯅꯦ ꯃꯦꯝ ꯔꯥꯙꯥ ꯀꯩ ꯃꯃꯤꯡ ꯀꯥꯎꯊꯣꯛꯈ꯭ꯔꯦ ꯑꯗꯨ ꯅꯨꯃꯤꯠꯇꯨ ꯑꯥ ꯌꯥꯝ ꯁꯥꯊꯤꯌꯥꯕ ꯑꯗꯨ ꯅꯨꯄꯤꯗꯣ
ꯎꯝ ꯉꯧꯕꯅꯦ
ꯍꯟꯗꯛ ꯑꯩꯈꯣꯏꯒꯤ ꯀꯣꯔ ꯄꯦꯄꯔ ꯑꯃ ꯃꯥꯅ ꯆꯪꯉꯦꯕ ꯑꯦꯛꯖꯥꯝꯒꯤꯗ ꯑꯁ ꯂꯣꯏꯔꯦ ꯍꯣꯏ ꯂꯣꯏꯔꯦ ꯃꯥ ꯆꯦꯛꯁꯟꯕꯗꯨꯗꯤ ꯂꯣꯏꯔꯦ ꯍꯣꯏ ꯌꯥꯝ ꯁꯥꯊꯤ ꯍꯥꯏꯕ ꯃꯤꯠꯀꯥꯁꯦ ꯈꯪꯗꯦ ꯃꯤꯠꯀꯥꯁꯦ ꯈꯪꯗꯦ ꯑꯃ ꯂꯩꯕꯗꯣ ꯑꯩ ꯈꯪꯗꯦ ꯃꯤ ꯈꯨꯗꯤꯡꯃꯛ ꯂꯣꯏ ꯑꯦꯜ ꯔꯥꯕꯣꯟ ꯃꯃꯤꯠ ꯔꯥꯕꯣꯟ ꯃꯀꯣꯛ ꯇꯔꯦꯠ ꯇꯠ ꯀꯌꯥꯅꯣꯝ ꯄꯥꯟꯕꯗꯣ ꯑꯗꯨꯒꯤ ꯇꯥꯏꯞꯇ
ꯑꯁ ꯑꯩꯈꯣꯏꯒꯤ ꯁꯤꯒꯤ ꯖꯦꯅꯦꯔꯦꯠꯀꯤ ꯃꯦꯝ ꯆꯤꯡꯒꯣꯡꯂꯩꯃꯗꯩ ꯍꯦꯟ ꯁꯥꯠ
ꯎꯝ ꯑꯁꯨꯃꯥꯏꯅ ꯌꯥꯝ ꯁꯥꯊꯤꯒ ꯑꯗꯨꯒ ꯑꯥ
ꯍꯥꯏꯔꯛꯏꯅꯤ ꯀꯩꯅꯣ ꯃꯌꯥꯝ
ꯑꯁꯃꯥꯏꯅ ꯌꯥꯝ ꯁꯥꯊꯤꯔꯦ ꯑꯗꯨꯒ ꯑꯩꯈꯣꯏꯒꯤ ꯃꯦꯠꯁꯀꯤ ꯑꯣꯖꯥꯁꯤꯅ ꯑꯃꯨꯛ ꯑꯣꯖꯥ ꯑꯩꯈꯣꯏꯗꯤ ꯑꯣꯖꯥ ꯅꯨꯄꯥ ꯉꯥꯛꯇ ꯑꯣꯏꯌꯦꯕ ꯑꯗꯣ ꯃꯣꯏꯅ ꯑꯃꯨꯛ ꯑꯩꯈꯣꯏꯒꯤ ꯀꯣꯔ ꯏꯁꯥꯒꯤ ꯁꯕꯖꯦꯛ ꯑꯣꯏꯕꯒꯤ ꯑꯩꯈꯣꯏꯒꯤ ꯀꯥꯗꯗꯒꯤ ꯒ꯭ꯔꯨꯞꯇꯗꯤ ꯇꯥꯗꯦꯕꯀꯣ ꯑꯗꯣ ꯃꯣꯏ ꯈꯪꯗꯦ ꯇꯥꯕ ꯀꯥꯡꯕꯨꯅꯗꯤ ꯅꯣꯏꯒꯤ ꯑꯣꯖꯥꯗꯨꯕꯨ ꯀꯩꯅꯣ ꯁꯥꯊꯤ ꯈꯣꯠꯂꯤ ꯍꯥ ꯍꯥ ꯍꯥ ꯅꯣꯛꯃꯤ ꯅꯣꯛꯃꯤ ꯇꯧꯔꯒ ꯅꯣꯠ ꯍꯦꯛꯇ ꯐꯥꯏꯌꯦꯅ ꯑꯗꯨꯝ ꯀꯝꯄ꯭ꯂꯦꯟ ꯂꯥꯛꯇꯣꯏꯁꯦ ꯍꯥꯏꯗꯤ ꯑꯩꯈꯣꯏꯒꯤ ꯑꯣꯖꯥꯅꯤꯅ ꯑꯗꯨꯝ ꯍꯥꯏꯔꯛꯄꯗꯣ
ꯍꯣꯏ ꯍꯣꯏ ꯍꯣꯏ
ꯑꯗꯣ ꯈꯪꯗꯦ ꯑꯩꯈꯣꯏꯁꯨ ꯁꯥꯊꯤ ꯍꯥꯏ ꯑꯗꯣ ꯈꯪꯗꯦ ꯑꯩꯈꯣꯏꯗꯗꯤ ꯁꯥꯊꯤꯔꯛꯇꯅꯤꯅ ꯑꯗꯨꯝ
ꯃꯥꯅꯦ ꯎꯝ ꯑꯗ ꯑꯩꯈꯣꯏꯗꯤ ꯔꯥꯙꯥꯕꯨꯗꯤ ꯑꯗꯨꯝ ꯁꯥꯊꯤꯕꯅꯤꯅ ꯑꯦꯁ ꯀꯥꯏ ꯃꯃꯥꯡ ꯑꯩꯈꯣꯏꯒꯤ ꯊꯥꯔꯗ ꯔꯣ ꯁꯥꯀꯦꯟꯗꯔꯣ ꯃꯥꯒꯤ ꯏꯍꯥꯟ ꯍꯥꯟꯅ ꯆꯪꯉꯛ ꯑꯗꯣ ꯂꯥꯏꯛ ꯇꯥꯛꯄꯗꯤ ꯅꯪꯍꯧꯗ꯭ꯔꯕ ꯃꯥꯁꯦ ꯑꯩꯈꯣꯏ ꯄ꯭ꯔꯦꯛꯇꯤꯀꯦꯜ ꯄꯥꯏꯌꯦꯕ ꯃꯥꯅ ꯗ꯭ꯔꯣꯌꯤꯡꯒꯁꯦ ꯈꯤꯇꯪ ꯄꯥꯟꯕꯤꯒꯁꯦ ꯈꯤꯇꯪ ꯇꯤꯡꯅ ꯌꯦꯛꯎꯕꯗ ꯕꯣꯏꯒꯖꯦ ꯂꯥꯛ ꯑ ꯂꯪꯊꯣꯔꯛꯏꯅꯤ ꯀꯩꯅꯣ ꯄꯥꯝꯕꯤꯕꯨ
ꯃꯥꯖꯦ ꯈꯔꯗꯤ ꯈ ꯈꯔ ꯇꯧꯕ ꯅꯨꯄꯤꯅꯦꯕ
ꯃꯥꯅꯦ ꯑꯗꯨꯗ ꯑꯩꯗꯤ ꯑꯍꯥꯟꯕꯗ ꯌꯥꯝ ꯁꯥꯎꯅꯤꯡꯉꯝꯃꯦꯕ ꯀꯣ ꯍꯥꯏꯗꯤ ꯇꯥꯗꯦ ꯀꯥꯏꯅ ꯇꯧꯔꯒ ꯑꯗꯨ ꯁꯨꯝ ꯑꯥ ꯂꯣꯏ ꯀꯨꯏꯅ ꯂꯣꯏꯅꯔꯝꯃꯛꯄꯒꯤ ꯃꯑꯣꯡ ꯃꯇꯧꯗꯣ ꯈꯪꯉꯛꯇꯅꯦ ꯈ꯭ꯋꯥꯏ ꯂꯁꯇꯗꯤ ꯏꯕꯥꯅꯤꯁꯦ ꯄꯪꯅꯣꯛꯇꯒ ꯅꯣꯛꯑꯦ ꯈꯪꯕ꯭ꯔꯥ ꯑꯣꯖꯥꯗꯨꯒ ꯈꯪꯅꯔꯛꯑꯒ
ꯍꯣꯏ ꯃꯣꯏꯁꯦ ꯁꯥꯠꯊꯤꯕ ꯁ ꯎꯝ ꯁꯥꯠꯊꯤꯕ ꯑꯣꯖꯥꯖꯦ ꯂꯣꯏꯅꯔꯀꯥꯟꯗꯗꯤ ꯅꯨꯡꯉꯥꯏ ꯍꯥꯏꯅꯕꯅꯦ
ꯍꯣ ꯍꯣꯏ ꯍꯥꯏꯗꯤ ꯊꯤ ꯊꯤꯅ ꯑꯗꯨꯝ ꯉꯥꯡꯗꯣꯏꯅꯦꯕ ꯃꯥꯁꯦ
ꯎꯝ
ꯑꯗꯨꯒ ꯑꯃꯨꯛꯁꯨ ꯀꯩ ꯍꯥꯏꯅꯤ ꯑꯩꯈꯣꯏꯅ ꯅꯨꯡꯉꯥꯏꯔꯣꯏ ꯈꯟꯒꯤꯕꯩꯔꯥ ꯈꯪꯗꯦ ꯑꯃꯨꯛꯁꯨ ꯑꯩꯈꯣꯏꯕꯨ ꯊꯦꯝꯃꯛꯄꯩ ꯇꯥꯏꯞ ꯇꯧꯕꯗꯣ ꯍꯥꯏꯗꯤ ꯈꯠꯅꯔꯁꯨ ꯉꯥꯍꯥꯛꯀꯤ ꯈꯠꯅꯁꯦ ꯀꯥꯏꯅ ꯍꯥꯏꯕꯩ ꯇꯥꯏꯞꯇ ꯑꯗꯨꯃꯥꯏꯅ ꯇꯧꯔꯒ ꯑ ꯑꯗꯣ ꯑꯩꯏ ꯏꯃꯥꯟꯅꯕꯤꯈꯩꯅꯗꯤ ꯍꯩꯅ ꯍꯧꯖꯤꯛꯐꯥꯎ ꯍꯩꯅꯗꯦ ꯍꯥꯏ ꯑꯗꯣ ꯑꯩꯗꯤ ꯈꯔ ꯈꯔ ꯇꯥꯟꯅꯔꯦꯕ ꯑꯗꯩ ꯑꯩ ꯈꯪꯕꯔꯥ ꯑꯍꯥꯟꯕꯗꯤ ꯈꯔ ꯀꯤꯕꯣꯏ ꯀꯩꯕꯣꯏ ꯈꯔ ꯈꯔ ꯈꯨꯝꯃꯝꯗꯦ ꯍꯧꯖꯤꯛꯇꯤ ꯃꯥꯅꯒ ꯋꯥ ꯉꯥꯡꯕꯁꯦ ꯑꯩꯅ ꯍꯦꯛꯇ ꯑꯍꯨꯝꯂꯛ ꯑꯅꯤꯔꯛꯀ ꯈꯨꯝꯖꯤꯟꯕ ꯑꯗꯨ ꯃꯥꯁꯨ ꯍꯥꯏꯗꯤ ꯀꯣꯏꯅꯔꯛꯇꯕꯗꯣ ꯍꯥꯏꯇꯥꯔꯦ ꯑꯗꯨ ꯅꯨꯡꯉꯥꯏꯌꯦ ꯑꯗꯨꯅ
ꯗꯣ ꯃꯥꯖꯦ ꯑꯩꯈꯣꯏ ꯑꯗꯨ ꯅꯨꯃꯤꯠꯀꯤ ꯑꯩꯈꯣꯏꯒꯤ ꯆꯪꯕꯗꯣ ꯑꯥ ꯏꯟꯚꯖꯤꯂꯦꯇꯔ ꯇꯥꯕꯗꯨ ꯑꯗ ꯃꯥꯁꯦ ꯑꯩꯈꯣꯏ ꯑꯩꯁꯦ ꯃꯁꯛ ꯈꯪꯍꯧꯔꯤꯔꯥ ꯈꯪꯗ꯭ꯔꯤꯔꯥ ꯅꯠꯇ꯭ꯔꯒ ꯁꯨꯝ ꯁꯥꯇ꯭ꯔ ꯑꯣꯏꯕꯒꯤ ꯄꯉꯥꯡ ꯉꯥꯡꯉꯤꯔꯗꯤ ꯈꯪꯗꯦꯕꯀꯣ ꯃꯥꯖꯦ ꯆꯦꯗꯣ ꯄꯥꯏꯔꯒ ꯊꯣꯛꯂꯛꯄꯗꯣ ꯑꯩꯈꯣꯏꯅ ꯑꯃꯨꯛ ꯖꯥꯝ ꯂꯣꯏꯕꯒꯤ ꯊꯣꯛꯄꯗꯣ ꯃꯈꯥꯗ
ꯑꯥ
ꯎꯝ ꯂꯥꯛꯏꯀꯟ ꯀꯟ ꯄꯥꯎ ꯀꯣ ꯇꯧꯔꯝꯃꯤꯕ ꯑꯗꯨꯗ ꯑꯩꯅ ꯑꯗꯨꯡ ꯈꯜꯂꯦ ꯍꯥꯏꯗꯤ ꯑꯇꯣꯞꯄ ꯂꯩ ꯃꯌꯥꯝꯗꯨꯗ ꯍꯥꯏꯗ꯭ꯔꯒ ꯑꯃꯨꯛ ꯍꯥꯏꯗꯣ ꯑꯩꯗꯣ ꯃꯌꯥꯏꯗꯗꯤ ꯐꯝꯃꯤꯕ ꯑꯗꯨ ꯅꯨꯃꯤ ꯑꯗꯣ ꯃꯥꯗꯣ ꯈꯪꯗꯦ ꯑꯩꯉꯣꯟꯗꯗꯤ ꯑ ꯑꯗꯣ ꯑꯩꯉꯣꯟꯗꯗꯤ ꯈꯪꯗꯦ ꯑ ꯃꯤꯁꯦ ꯂꯣꯏ ꯆꯦꯛ ꯇꯧꯔꯛꯄ ꯍꯥꯏꯇꯥꯔꯦ ꯃꯥꯁꯦ ꯄꯥꯎꯁꯀꯁꯦ ꯐꯥꯛꯇꯣꯛꯇꯅ ꯑꯗꯒꯤ ꯑ ꯀ꯭ꯂꯤꯞꯕꯣꯔꯠ ꯀꯥ ꯊꯥꯡꯒꯠ ꯇꯅ ꯈꯣꯠꯇꯅ ꯇꯧꯕꯗꯣ ꯑꯩꯒꯤ ꯏꯄꯥꯁꯦ ꯑꯗꯨꯝ ꯀꯥꯜꯂꯝꯕ ꯑꯗꯨꯝ ꯀꯥꯜꯂꯝꯕ
ꯑꯥ
ꯑꯉꯥꯡꯅꯦ ꯑꯩꯁꯦ ꯂꯥꯏꯔꯤꯛ ꯌꯥꯝ ꯍꯩꯔꯦ ꯈꯜꯂꯤꯖꯥꯠꯂꯥ ꯃ ꯑꯩꯅ ꯈꯜꯂꯤꯅꯤ ꯑ ꯍ ꯏꯃꯥꯟꯅꯕꯤꯒ ꯁꯨꯝ ꯅꯣꯛ ꯍꯨꯏꯅ ꯑꯗꯨꯝ ꯍꯥꯏꯅꯕꯗꯣ ꯑꯁ ꯑꯩꯁꯨ ꯃꯥꯅ ꯐꯩ ꯀꯥꯏꯅ ꯀꯟꯕ꯭ꯔ ꯈꯪꯗꯦ ꯑꯩꯗꯣ ꯑꯗꯨꯝ ꯑꯩ ꯏꯁꯀꯤꯞ ꯇꯧꯔꯝꯃꯒ ꯑꯩꯒꯤ ꯃꯄꯥꯗꯣ ꯑꯗꯨꯝ ꯆꯠꯈꯤꯌꯤꯅ ꯍꯥꯏꯕ ꯑꯇꯣꯞꯄ ꯂꯣꯏ ꯆꯦꯛ ꯇꯧꯋꯦꯕ ꯃꯣꯏꯗꯣ
ꯎꯝ ꯌꯥꯎꯕꯅꯦ ꯑꯣꯖꯥꯈꯩꯁꯦ ꯑꯩꯁꯨꯅꯦ ꯍꯟꯗꯛ ꯀꯣꯔꯠ ꯇꯨꯗꯔ ꯈꯪ ꯑꯣꯏꯕꯅꯦꯕꯀꯣ ꯑꯩꯁꯦ ꯂꯥꯁ ꯁꯦꯀꯦꯟꯗ ꯐꯝꯃꯦꯕꯀꯣ ꯑꯗꯨꯒ ꯑꯣꯖꯥꯁꯦ ꯐꯥꯕꯁꯦ ꯐꯥꯕꯁꯤ ꯃꯥꯅ ꯑꯗꯨꯅꯨꯃꯤꯠꯇ ꯐꯥꯕꯁꯦ ꯀꯣ ꯑꯗ ꯑꯩꯗꯤ ꯅꯣꯠ ꯁꯤꯁꯨ ꯄꯨꯔꯁꯨ ꯁꯤꯟꯕ ꯍꯩ ꯇꯦꯕ ꯑꯩꯗꯤ ꯑꯗꯨꯅ ꯁꯨꯄꯨꯄꯨꯗꯦ ꯍꯥꯏꯗꯤ ꯑꯁ ꯀꯤ ꯅꯀꯣ ꯑꯗꯨꯒ ꯃꯅꯤꯡ ꯃꯅꯤ ꯅꯪꯒꯤ ꯏꯃꯥꯟꯅꯕꯤꯒꯩꯁꯤꯅ ꯐꯥꯈꯠ ꯐꯥꯈꯠꯇ ꯏꯗꯣꯏꯅꯦꯕ ꯑꯗꯣ ꯑꯩꯅ ꯉꯛ ꯂꯩꯊꯣꯛ ꯐꯥꯎ ꯀꯤꯗꯣꯏꯅꯦꯕ
ꯍꯣꯏ ꯑꯩꯁꯨ ꯈꯪꯕꯣꯏ ꯊꯣꯛꯁꯤꯟꯕꯁꯦ ꯁꯨꯡꯍꯩ ꯍꯩꯇꯦ
ꯑꯗꯨꯒꯅꯦ ꯑꯣꯖꯥꯁꯤꯅꯅꯦ ꯑꯩꯁꯤꯅ ꯈꯔ ꯏꯑꯦꯅ ꯑꯩ ꯃꯅꯥꯛꯁꯤꯗ ꯐꯝꯖꯜꯂꯒ ꯑꯗꯨꯝ ꯂꯩꯔꯕ ꯀꯩꯅꯣꯡꯃꯥ
ꯍꯣ ꯍꯣ ꯍꯣꯏ
ꯑꯗꯨꯒꯅꯦ ꯑꯩ ꯊꯪꯅꯕ ꯃꯅꯤꯡꯁꯤꯅꯅꯦ ꯑꯗꯨꯝ ꯃꯣꯏꯗꯤ ꯅꯨꯡꯉꯥꯏꯔꯦ ꯑꯗꯨꯅ
ꯑꯩꯒꯤꯅ ꯑꯃꯨꯛ ꯑ ꯑꯗꯨꯒꯤ ꯑꯗꯨꯒꯤ ꯊꯧꯗꯣꯛ ꯆꯞ ꯃꯥꯟꯅꯕ ꯑꯃ ꯀꯩꯗ ꯑꯩꯈꯣꯏ ꯖꯦꯅꯦꯔꯦꯛꯁꯦ ꯍꯟꯗꯛꯀꯤ ꯃꯣꯏꯒꯤ ꯏꯪꯂꯤꯁ ꯀ ꯑꯣꯖꯥ ꯅꯨꯄꯤ ꯑꯃ ꯃꯨꯁꯂꯤꯝ ꯁꯥꯊꯤꯕꯤꯗꯣ ꯍꯪꯕ꯭ꯔꯥ
ꯈꯪꯉꯦ ꯈꯪꯉꯦ
ꯃꯨꯁꯂꯤꯝ ꯃ ꯁꯥꯠꯇ ꯊꯤꯕꯤ ꯃ ꯌꯥꯎꯕꯗꯣ ꯑꯗꯨꯗꯣ ꯃꯥꯁꯦ ꯈꯪꯗꯦ ꯑꯩꯈꯣꯏꯒꯤ ꯗꯥꯎ ꯌꯥꯗꯕꯩ ꯍꯥꯏꯗꯣꯏꯔꯥ ꯃꯃꯥꯡꯒꯤ ꯐꯥꯔꯁ ꯁꯦꯝꯒꯤꯗꯁꯨ ꯁꯦꯀꯦꯟ ꯁꯦꯝꯗꯁꯨ ꯖꯦꯅꯦꯔꯤꯛꯇ ꯃꯥ ꯑꯗꯨꯝ ꯆꯪꯉꯦꯕ ꯍꯟꯗꯛꯁꯦ ꯑꯗꯨꯒ ꯆꯔꯥꯎ ꯑꯧꯕꯗꯨ ꯅꯨꯄꯤ ꯑꯃꯒ ꯆꯪꯉꯛꯑꯦ ꯂꯩꯁꯥꯕꯤ ꯃꯥꯜꯂꯦ ꯑꯗꯨꯗꯤ ꯀꯔꯤꯒꯤ ꯑꯨ ꯍꯥꯏꯗꯤ ꯀꯩ ꯁꯞꯖꯦꯛꯀꯤꯅꯣ ꯈꯪꯗꯦꯕ ꯑꯗꯨꯒ ꯃꯥꯁꯦ ꯑꯩꯁꯦ ꯁꯦꯀꯦꯟ ꯊꯥꯔꯠ ꯊꯥꯔꯠ ꯕꯦꯟꯁꯇꯣ ꯑꯃꯥꯏꯅ ꯐꯝꯕꯁꯤꯗꯀꯣ ꯑꯩꯈꯣꯏꯒꯤ ꯑꯩꯁꯦ ꯑꯃ ꯀꯥꯆꯤꯟꯂꯣꯝꯒꯤ ꯊꯣꯛꯅꯥꯎ ꯃꯄꯥ ꯇꯥꯕ ꯍꯥꯏꯇꯥꯔꯦ ꯑꯗꯣ ꯊꯣꯡꯅꯥꯎꯄꯥꯁꯤ ꯅꯨꯡꯁꯤꯠ ꯑꯃ ꯂꯤꯔꯤ ꯂꯤꯔꯤ ꯁꯤꯜꯂꯛꯄꯒꯤ ꯌꯥꯝ ꯅꯨꯡꯉꯥꯏꯕ ꯃꯇꯥꯡꯁꯨ ꯑꯣꯏꯕꯗꯣ ꯑꯗꯨꯒꯤ ꯑꯗꯨꯝ ꯃꯥ ꯁꯤ ꯗꯨꯝ ꯉꯥꯗꯔꯒ ꯑꯩꯉꯣꯟꯗ ꯑꯗꯨꯝ ꯌꯦꯡ ꯂꯩꯔꯥꯕ ꯑꯗꯨꯒ ꯇꯥꯟ ꯆꯥꯅꯔꯤꯁꯨ ꯏꯃꯥꯟꯅꯕꯤꯅ ꯃꯥꯒꯤ ꯅꯣꯠꯕꯨꯛꯇꯣ ꯍꯥꯏꯗꯤ ꯄꯦꯖ ꯑꯃ ꯂꯣꯏꯔꯛꯄꯒꯤ ꯄꯦꯄꯔ ꯂꯧꯔ ꯏꯕꯒꯤ ꯑꯃ ꯅꯥꯀꯟꯗ ꯀꯥꯡꯊꯣꯛꯑꯒ ꯊꯝꯕꯗꯣ ꯑꯗ ꯑꯩꯅ ꯏꯔꯤꯕ ꯀꯣꯏꯁꯟꯁꯦ ꯆꯞ ꯃꯥꯟꯅꯕ ꯍꯥꯏꯇꯥꯔꯦ ꯑꯗꯨꯏ ꯀꯣꯏꯁꯟ ꯗꯨ ꯗꯤ ꯍꯣꯏ ꯏꯃꯥꯟꯅꯕꯤꯅ ꯍꯪꯅꯗꯅ ꯈꯣꯠꯇꯅ ꯇꯧꯋꯦꯗꯣ ꯑꯗꯨꯒꯤ ꯀꯣꯏꯁꯟꯗꯨꯗꯤ ꯍꯪꯅꯗꯦꯕ ꯑꯗꯨꯒ ꯅꯨꯄꯤ ꯃꯥ ꯍꯧꯖꯤꯛꯀꯤ ꯏꯪꯂꯤꯁꯀꯤ ꯅꯨꯄꯤꯗꯨ ꯅꯠꯇꯕ ꯑꯣꯖꯥ ꯑꯇꯣꯞꯄ ꯏꯟꯚꯖꯤꯂꯦꯇꯔꯗꯨꯅ ꯃꯥꯁꯦ ꯍꯥꯏꯐꯦꯠ ꯎꯒꯤꯕ ꯍꯥꯏꯇꯥꯔꯦ ꯍꯥꯏꯗꯤ ꯃꯥꯟꯅꯕꯗꯨꯗ ꯑꯩꯅ ꯃꯥꯅ ꯈꯜꯂꯤꯁꯦ ꯑꯩꯅ ꯏꯃꯥꯟꯅꯕꯤꯗꯩ ꯁꯤꯜꯂꯦ ꯁꯤꯅꯦꯕ ꯑꯗꯩ ꯑꯁ ꯑꯗꯨꯝ ꯑꯩꯒꯤ ꯄꯦꯄꯔꯖꯦ ꯗꯨꯝ ꯑꯗꯨꯝ
ꯌꯦꯞ
ꯗꯨꯝ ꯌꯦꯡꯉ ꯂꯩꯔꯦ
ꯑꯗꯨ ꯃꯣꯏꯅ ꯁꯨꯝ ꯐꯥꯖꯔꯝꯕ ꯈꯔꯗꯨꯁꯨ ꯀꯥꯎ ꯃꯣꯏꯅ ꯑꯗꯨꯃꯥꯏꯅ ꯃꯨꯟꯅꯒ ꯌꯦꯡꯁꯤꯜꯂꯛꯄꯗꯣ ꯍꯩꯅꯗꯥꯕꯅꯦ ꯍꯥꯏꯕ ꯌꯥꯝꯅ
ꯑꯗꯨꯅꯦ ꯑꯁ ꯄꯨꯔꯥ ꯑꯗꯨꯅꯦ ꯑꯩ ꯑꯩꯁꯨꯅꯦ ꯑꯩꯁꯦ ꯑꯇꯣꯞꯄ ꯏꯒꯦ ꯍꯦꯛ ꯇꯧꯔꯝꯕꯅꯦꯕ
ꯎꯝ
ꯑꯗꯣ ꯑꯩꯁꯦ ꯑꯗꯨꯝ ꯏꯕꯅꯤ ꯃꯥꯏ ꯃꯥꯡ ꯍꯦꯔꯥ ꯑꯩꯒꯤ
ꯑꯍꯦ
ꯑꯩꯅ ꯑꯩꯅ ꯐꯥꯔꯛꯄꯗꯨꯗꯤ ꯑꯩ ꯃꯉꯣꯟ ꯎꯠꯇꯗꯤ ꯎꯠꯂꯒꯦꯅ ꯏꯌꯦꯕ ꯑꯗꯨꯒ ꯑꯩꯁꯦ ꯑꯗꯨꯝ ꯇꯪꯈꯥꯏ ꯆꯜꯂꯛꯄ ꯀꯥꯟꯗꯣ ꯏꯔꯒ ꯆꯠꯔꯏꯗꯅ ꯄꯖꯩ ꯊꯣꯛꯈ꯭ꯔꯦꯗꯣ ꯑꯗꯨ ꯑꯩ ꯆꯪꯉꯛꯈꯤꯗ꯭ꯔꯦ
ꯗꯨꯅ ꯃꯣꯏ ꯃꯥꯅ ꯇꯧꯁꯜꯂꯛꯄꯗꯨꯗꯤ ꯍꯩꯅ ꯗꯦꯍꯥꯏꯕ ꯌꯥꯝꯅ
ꯁꯤ ꯀꯦꯟ ꯊꯥꯔꯨꯅꯣ ꯆꯦ ꯑꯩꯃꯨꯛ ꯇꯧꯔꯣꯔ
ꯍꯣꯍꯣꯏ ꯊꯝꯃꯥꯒꯦꯀꯣ